ꯃꯔ ꯂꯕꯤꯕ ꯀꯃꯥꯏ ꯇꯥꯏꯔ
ꯇꯥꯏ ꯇꯥꯏ ꯇꯥꯏ ꯃꯔ ꯑꯩ ꯈꯅꯥꯎꯗꯤ ꯈꯔ ꯅꯨꯡꯉꯥꯏꯇꯦꯀꯣ ꯑꯗꯨ ꯃꯔꯛ ꯃꯔꯛꯇ ꯑꯩ ꯑ ꯃꯥ ꯈꯔ ꯇꯧꯔꯛꯒꯅꯤ
ꯎꯝꯁꯤ ꯀꯥꯏꯒ ꯑ ꯆꯗ ꯑꯣꯏꯅꯦ ꯉꯃꯣꯏꯗꯤ ꯁꯤ ꯁꯦ ꯃꯐꯝꯁꯤ ꯈꯤꯇꯪ ꯅꯨꯡꯉꯥꯏꯇꯦ ꯃꯔꯝꯗꯤ ꯂꯣꯏꯁꯟꯗꯕ ꯌꯥꯗꯦꯅꯁꯨ ꯍꯥꯏꯕ꯭ꯔꯥ ꯁꯨꯗꯕ ꯌꯥꯗꯦꯅꯁꯨ ꯑꯃꯨ ꯍꯥꯏꯕ꯭ꯔꯥ ꯁꯨꯗ꯭ꯔꯒꯗꯤꯨꯛ ꯀꯛꯀꯅꯤ ꯅ ꯁꯨꯝ ꯍꯥꯏꯔꯤ ꯑꯗꯨꯗꯒ ꯆꯨꯅꯕꯅꯕꯗꯅ ꯑꯩꯈꯣꯏꯒꯤ ꯐꯣꯟ ꯇꯧꯕ ꯌꯥꯗꯕꯒꯨꯝꯕ ꯑꯗꯨ ꯐꯣꯟ ꯑꯣꯛꯄ ꯌꯥꯗꯕꯒꯨꯝꯕ ꯐꯣꯟ ꯇꯧꯕ ꯌꯥꯗꯕꯗꯨ ꯑꯩꯈꯣꯏꯒꯤ ꯃꯁꯥ ꯃꯊꯗ ꯔꯤꯖꯦꯛ ꯆꯠꯄꯤꯕꯒꯤ ꯃꯍꯨꯠꯇ ꯃꯈꯣꯏꯒꯤ ꯑꯦꯞꯁꯅ ꯌꯥꯗꯕꯗꯨꯗꯤ ꯔꯤꯖꯦꯛ ꯆꯠꯄꯤꯒꯅꯨ ꯁꯤ ꯃꯤꯅ ꯍꯥꯏꯔꯤꯁꯤ ꯍꯧ ꯈꯪꯗ꯭ꯔꯦ ꯔꯤꯖꯦꯛꯇ ꯄꯥꯈ꯭ꯔꯦ ꯔꯤꯖꯦꯛ ꯄꯥꯈꯤꯕꯗꯨꯁꯨ ꯃꯈ ꯐꯣꯟ ꯃꯁꯤꯡ ꯄꯥꯁꯜꯂꯕꯅꯤꯅ ꯁꯣꯗꯔꯥꯛꯇꯥꯔꯦ ꯃꯦꯗꯤꯇꯦꯁꯟꯒꯤ ꯃꯇꯝꯗꯗꯤ ꯖꯦꯔꯣ ꯌꯥꯎꯔꯤꯒꯦ ꯌꯥꯎꯗꯒꯅ ꯇꯧꯔꯛ ꯌꯥꯅꯤ ꯑꯗꯨꯗꯤ ꯒ꯭ꯌꯥꯟ ꯇꯥꯗꯦ ꯍꯥꯏꯇꯥꯔꯦ ꯈꯪꯗ꯭ꯔꯦ ꯑꯩ ꯁꯤꯒꯤ
ꯑꯗꯨ ꯀꯨꯅꯦ ꯑꯦꯖ ꯍꯥꯏꯁ ꯁꯦ ꯃꯔꯨꯞ ꯈꯟꯗꯦ ꯌꯥꯏꯅꯦ ꯁꯦꯝꯃꯤꯟꯅꯕ ꯅꯤꯡꯁꯤꯡꯖꯔꯤ ꯑꯗꯨ ꯅ ꯅ ꯁꯨꯝ ꯇꯧꯕꯅꯤ ꯑꯩꯅ ꯉꯥꯏ ꯍꯥꯏꯖꯈꯤꯕꯗꯣ ꯍꯧꯖꯤꯛ ꯑꯃꯗꯤ ꯉꯁꯤ ꯅꯝꯗꯅ ꯂꯣꯏꯁꯤꯜꯂꯔꯅꯤ ꯑꯩ ꯏꯕ ꯅꯝꯕ ꯑꯗꯨꯒ
ꯃꯔꯝꯅ ꯍꯥꯏꯈꯤꯕ ꯐꯤꯂꯝꯗꯨ ꯀꯔꯤꯒꯤꯅꯤꯡꯅꯣ ꯀꯥꯎꯈꯔꯦ ꯑꯃꯨꯛꯇꯪ ꯄꯨꯟꯁꯤꯡꯕꯤꯔꯣ
ꯀꯔꯤ ꯀꯔꯤ ꯐꯤꯂꯝꯃꯤꯡꯅꯣ
ꯅꯪꯅ ꯃꯔꯝ ꯂꯤꯔ ꯅꯤꯡꯕꯗꯦ ꯑꯃꯛ ꯑꯃ ꯍꯦꯛꯇ ꯍꯥꯏꯕꯤꯔꯛꯑꯣ ꯁꯥꯏꯟꯁ ꯁꯥꯏꯟꯁ ꯐꯤꯛꯁꯟꯒꯤ ꯇꯧꯁꯤꯔꯥ ꯅꯠꯇ꯭ꯔꯒ ꯀꯔꯤ ꯀ ꯍꯥꯏ ꯍꯥꯏ ꯇꯧꯁꯤꯒꯦ
ꯎꯝ ꯁꯥꯏꯟꯁ ꯇ꯭ꯌꯨꯁꯟꯒꯨꯝꯕ ꯇꯧꯁꯤ ꯀꯩꯅꯣ ꯁꯥꯕꯒꯤ ꯅꯣꯡꯃꯩ ꯁꯥꯕꯒꯤ ꯋꯥꯔꯤꯗꯨ ꯂꯣꯏꯔꯕ ꯅꯠꯇ꯭ꯔꯣ
ꯅꯃꯣꯏ ꯁꯥꯕꯒꯤ ꯋꯥꯔꯤꯁꯤꯦ ꯂꯣꯏꯗ꯭ꯔꯤ ꯂꯣꯏꯗꯤ ꯂꯣꯏꯁꯤꯜꯂꯛꯑꯅꯤ ꯑꯩ ꯍꯧꯖꯤꯛ ꯑꯗꯨꯝ ꯋꯥꯔꯤ ꯁꯥ ꯁꯥ ꯈꯔ ꯅꯞꯆꯔꯛꯀꯦ ꯑꯃꯨꯛ ꯉ ꯈꯤꯇꯪ ꯇꯥꯔꯗꯤ
ꯑꯣꯏ ꯃ ꯈꯤꯇꯪ ꯇꯥꯏ ꯃꯅꯨꯡꯗ ꯎ ꯐꯦ ꯃꯈꯣꯟꯜꯁꯨꯗꯤ ꯁꯦꯝꯈꯤꯦ ꯑꯗꯨꯊ ꯃꯅꯤꯡꯗ ꯃꯈꯣꯟ ꯃꯋꯥ ꯈꯤꯇꯪ ꯇꯥꯕꯗꯧꯅ ꯑꯉꯥꯡꯅꯗꯤ ꯂꯥꯛꯑꯝꯕ ꯈꯣꯠꯄꯒꯤꯁꯨ ꯈꯤꯇꯪ ꯇꯧꯋꯦ
ꯒꯥꯔꯤ ꯀꯩꯅꯣ ꯇꯧꯕ ꯑꯩꯈꯣꯏ ꯁꯤꯗ ꯋꯥꯇꯔ ꯁꯄ꯭ꯂꯥꯏ ꯁꯦꯝꯕꯒꯤ ꯒꯥꯔꯤ ꯌꯥꯝ ꯂꯥꯛꯄ ꯉꯁꯤꯁꯦ ꯑꯩ ꯑꯆꯧ ꯑꯆꯧꯕ ꯀꯣꯠꯄꯒꯤ ꯈꯣꯠꯄꯒꯤ ꯑꯃ ꯑꯃ ꯑꯗꯨꯅ ꯈꯤꯇꯪ ꯅꯨꯡꯉꯥꯏꯇꯕꯅꯤ ꯃꯐꯝ ꯆꯥꯕꯁꯤ ꯂꯩꯖꯗ꯭ꯔꯦ
ꯀꯁꯨ ꯀꯥꯏꯗꯦ ꯑꯗꯣ ꯁꯨꯝꯗꯧꯕꯅꯦ ꯂꯣꯏꯁꯤꯟꯕꯤꯔꯛꯑꯣ ꯉꯁꯤ ꯂꯣꯏꯁꯤꯜꯂꯛꯑꯣ ꯑꯗꯨꯗꯨꯒ ꯍꯌꯦꯡ ꯍꯌꯦꯡꯗꯣ ꯅꯪ ꯍꯌꯦꯡ ꯂ ꯍꯌꯦꯡ ꯂꯥꯛꯀꯦꯁꯨ ꯂꯥꯛꯑꯣ ꯍꯌꯦꯡꯗꯒꯤꯩꯅ ꯍꯪꯆꯤꯠꯄꯣ ꯔꯦꯀꯣꯠꯇꯣ
ꯎꯕꯤ
ꯑ ꯑꯣ ꯇꯧꯔꯤꯉꯩꯗ ꯄꯨꯟꯅ ꯇꯧꯊꯣꯛꯎꯔꯁꯦ ꯍꯥꯏꯕ ꯍꯌꯦꯡ ꯉꯁꯤ ꯑ ꯑꯩꯅ ꯍꯥꯏꯅꯤꯡꯁꯦ ꯍꯌꯦꯡ ꯑꯗꯨꯝ ꯅꯨꯡꯗꯥꯡ ꯑꯅꯪ ꯅꯍꯥꯛ ꯆꯤꯛꯄ ꯊꯕꯛ ꯂꯩꯇ꯭ꯔꯕꯅꯤꯅ ꯆꯠꯂꯣꯏꯗꯕꯅꯤꯅ ꯑꯩꯅ ꯑꯩꯛꯁꯦ ꯍꯌꯦꯡ ꯂꯥꯛꯑꯣ ꯍꯌꯦꯡ ꯂꯥꯛꯑꯒ ꯅꯨꯡꯗꯥꯡ ꯋꯥꯏꯝ ꯑꯣꯏꯔꯁꯨ ꯂꯥꯛꯑꯣ ꯅꯪꯅ ꯑꯌꯦꯤꯡꯗꯨꯤꯟꯗ ꯑꯣꯝ ꯊꯕꯛ ꯇꯧꯔꯝꯒꯦ ꯍꯥꯏꯔꯁꯨ ꯀꯩꯁꯨ ꯀꯥꯏꯗꯦ ꯇꯧꯔꯝꯃꯣ ꯑꯗꯨ ꯀ ꯅꯨꯡꯗꯥꯡ ꯋꯥꯏ ꯂꯥꯛꯀꯦꯁꯨ ꯂꯥꯛꯑꯣ ꯑꯗꯨꯒ ꯍꯥꯡꯆꯤꯠ ꯑꯩ ꯂꯧꯕ ꯂꯥꯛꯑꯁꯨ ꯂꯥꯛꯑꯒꯦ ꯍꯌꯦꯡꯗꯣ ꯅꯨꯡꯗꯥꯡꯋꯥꯏꯔꯝꯗ ꯍꯥꯏꯗꯤ ꯑꯩꯒꯤꯁꯤꯗ ꯒꯥꯔꯤꯁꯨ ꯂꯩꯕ ꯑꯣꯏꯕ ꯍꯥꯏꯕꯗꯤ ꯄꯥꯕꯨꯡꯒꯤ ꯒꯥꯔꯤꯗ ꯂꯩ ꯑꯗꯨꯅ ꯑꯩ ꯂꯧꯕ ꯂꯥꯛꯑꯁꯨ ꯂꯥꯛꯀꯦ ꯑꯌꯨꯛꯇ ꯑꯣꯏꯔꯁꯨ ꯑꯗꯨꯒ ꯍꯌꯦꯡ ꯅꯨꯡꯗꯥꯡꯒ ꯍꯥꯡꯇꯤꯛꯀꯤ ꯅꯨꯡꯗꯥꯡ ꯅꯨꯡꯖ ꯅꯨꯡꯗꯥꯡ ꯑꯗꯣ ꯑꯩꯅ ꯑꯍꯨꯝꯗꯣ ꯄꯥꯔꯒ ꯔꯦꯄꯣꯔꯠꯇꯣ ꯇꯧꯔꯒ ꯂꯣꯏꯁꯤꯜꯂꯁꯤꯁꯨꯅꯦꯅ ꯍꯥꯏꯅꯤꯡꯁꯦ ꯇꯧꯕ ꯑꯗꯒꯤ ꯃꯃꯥꯡꯒꯤ ꯋꯥꯠꯍꯧꯕ ꯑꯅꯤꯗꯨꯁꯨ ꯍꯥꯏꯗꯤ ꯃꯤꯅꯠ ꯑꯅꯤ ꯕ ꯑꯅꯤ ꯑꯍꯨꯝꯂꯥ ꯂꯧꯕꯗꯨꯁꯨ ꯂꯣꯏꯁꯤꯜꯂꯁꯤ ꯑꯗꯨꯒ ꯄꯨꯟꯅ ꯑꯗꯨꯃꯥꯏꯅ ꯇꯧꯔꯒ ꯃꯊꯪ ꯃꯊꯪ ꯊꯥꯒꯠꯅꯕ ꯑ ꯁꯨꯃꯥꯏꯅ ꯑꯩꯅ ꯁꯨꯝ ꯁꯨꯃꯥꯏꯅ ꯈꯟꯕ ꯅꯪꯣꯟꯗ ꯂꯥꯛꯍꯟꯅꯤꯡꯕꯗꯣ ꯀꯃꯥꯏꯅ ꯇꯧꯒꯦ
ꯑ ꯒꯥꯔꯤꯒꯤ ꯐꯤꯕꯝꯁꯤ ꯑꯈꯣꯏ ꯄꯨꯕꯗꯤ ꯌꯥꯏ ꯑ ꯊꯕꯛ ꯏꯪꯈꯥꯡ ꯑꯇꯣꯞ ꯑꯇꯣꯞꯄ ꯁꯨꯝ ꯇꯧꯅꯕ ꯆꯠꯅꯕꯅꯤꯅ ꯀꯥꯏ ꯍꯣ ꯍ ꯍꯥꯏꯔꯛꯄꯗ ꯑꯩꯅ ꯁꯨꯝ ꯄꯨꯊꯣꯛꯑ ꯆꯠꯄꯁꯦ ꯅꯨꯡꯉꯥꯏꯖꯗꯕ ꯑꯗꯨ ꯐꯔꯦ ꯍꯌꯦꯡꯁꯤ ꯅꯨꯃꯤꯗꯥꯡ ꯋꯥꯏꯔꯝ ꯈꯔ ꯉꯟꯅ ꯍꯥꯏꯇꯥꯔꯦꯀꯣ
ꯎꯝ
ꯂꯥꯛꯄꯤꯔꯣ ꯑꯗꯨꯝ ꯂꯧꯕ ꯑꯗꯨꯒ ꯆꯠꯂꯁꯤ ꯑꯗꯨꯒ ꯑ ꯔꯦꯀꯣꯔꯠꯁꯦ ꯑꯩꯒꯤ ꯋꯥꯈꯜꯗꯗꯤ ꯅꯨꯡꯊꯤꯟ ꯈꯔ ꯉꯟꯅ ꯂꯥꯛꯑꯒ ꯔꯦꯀꯣꯔꯠ ꯑꯗꯨꯗꯥꯏꯗ ꯂꯧꯕꯗ ꯂꯥꯡꯒꯗꯕ ꯂꯩꯕ꯭ꯔꯥ ꯀꯃꯥꯏ ꯀꯃꯥꯏꯅ ꯇꯧꯏꯤ
ꯑꯗꯨꯒꯤꯗꯤ ꯊꯣꯏꯗꯣꯛꯄ ꯂꯩꯒꯗꯕ ꯃꯥꯟꯗꯦ ꯃꯔꯝꯗꯤ ꯁꯣꯝꯗ ꯀꯣꯟ ꯁꯥꯕ ꯈꯣꯠꯄꯁꯨ ꯀꯥ ꯍꯦꯟꯅ ꯇꯧꯗ꯭ꯔꯤ ꯍꯥꯏꯕ ꯇꯥꯔꯦ ꯁꯦ ꯕ ꯄꯄ ꯌꯥꯎꯅꯕꯒꯤꯁꯨ ꯑꯗꯨꯒ ꯅꯤꯁꯥ ꯁꯥꯒꯠꯂꯛꯄ ꯁꯄ ꯃꯇꯝꯗꯗꯤ ꯀꯅꯥꯁꯨ ꯁꯥꯟꯅꯗꯦ ꯑꯗꯨ ꯂꯥꯡꯗꯣꯏꯅꯤ ꯑꯗꯨꯀꯥꯟꯗ ꯇꯧꯕ ꯌꯥꯏ ꯂꯧꯕ ꯂꯥꯛꯄꯗꯣ ꯃꯇꯝ ꯑꯃ
ꯑꯣ ꯅꯨꯃꯤꯗꯥꯡ ꯋꯥꯏꯔꯝ ꯍꯥꯏꯕꯗꯤ ꯄꯨꯡ ꯃꯉꯥ ꯃꯈꯥꯏ ꯇꯔꯨꯛ ꯁ꯭ꯋꯥꯏ ꯊꯥꯒꯠꯄ ꯅꯪꯒꯗꯕꯩ ꯃꯑꯣꯡ ꯂꯩꯒꯗ꯭ꯔꯥ ꯀꯃꯥꯏ ꯀꯃꯥꯏꯅ ꯇꯧꯅꯤ
ꯎꯝ ꯐꯤꯂꯝ ꯐꯤꯂꯝꯒꯤ ꯗꯥꯏꯔꯦꯛꯇꯔ ꯅꯠꯇ꯭ꯔꯒ ꯃꯃꯥꯡꯒꯤ ꯂꯣꯏꯁꯤꯜꯍꯧꯗꯕꯗꯨ ꯍꯌꯦꯡ ꯈꯥꯒꯠꯄꯒꯤ ꯑꯣꯏ ꯋꯥꯐꯝꯅꯦ
ꯐꯤꯂꯝ ꯐꯤꯂꯝ ꯑꯣꯏꯅ ꯊꯥꯒꯠꯂꯁꯤ ꯃꯃꯥꯡꯗ ꯂꯣꯏꯁꯟꯒꯗꯧꯗꯨꯗꯁꯨ ꯊꯥꯒꯠꯂꯁꯤ ꯃꯊꯪ ꯃꯊꯪ ꯐꯤꯂꯝꯗꯣ ꯍꯥꯟ ꯊꯥꯒꯠ
ꯑ ꯁꯨꯝꯗꯧꯁꯤ ꯑꯗꯣꯝꯒꯤ ꯉꯥꯏꯕ ꯉꯝꯗꯕꯗꯣ ꯇꯧꯕꯤꯔꯒ ꯑꯗꯨꯝ ꯀꯩꯅꯣꯝ ꯍꯥꯏꯖꯔꯛꯀꯦ ꯍꯌꯦꯡꯁꯦ ꯃꯤꯅꯠ ꯑꯅꯤꯗꯣ ꯂꯣꯏꯁꯤꯜꯂꯒ ꯏꯗꯤꯠꯇꯣ ꯂꯣꯏꯗ꯭ꯔꯣꯕꯅꯤ ꯅꯦ ꯑꯅꯤꯗꯨꯒꯤ ꯈꯛꯇ ꯉꯥꯏꯔꯕꯅꯦꯕ ꯍꯥꯏꯗꯤ ꯐꯣꯇꯣ ꯅꯆꯤꯡꯕ ꯚꯤꯗꯤꯑꯣ ꯆꯤꯡꯕ ꯂꯦꯡꯕ ꯈꯣꯠꯄ ꯍꯥꯞꯄ ꯂꯣꯏꯔꯒꯅꯤ ꯃꯌꯨꯖꯤꯛꯅꯆꯤꯡꯕ ꯑꯗꯨ ꯇꯧꯔꯒ ꯍꯌꯦꯡꯀꯤꯗꯤ ꯊꯥꯔꯛꯈ꯭ꯔꯁꯤ ꯅꯪꯅꯕ ꯅꯨꯡꯗꯥꯡ ꯋꯥꯏꯔꯝ ꯑꯗꯨꯗꯨꯒ ꯅꯨꯡꯗꯥꯡꯗ ꯔꯦꯀꯣꯔꯠ ꯂꯧꯔꯁꯤ ꯂꯣꯏꯁꯤꯜꯂꯁꯤ ꯉꯝꯃꯦ ꯐꯔꯦ ꯉꯝꯗ꯭ꯔꯦ ꯐꯔꯦ ꯅꯣꯡꯉꯥꯜꯂꯒ ꯊꯥꯒꯗꯅꯕ ꯍꯣꯠꯅꯔꯁꯤ ꯍꯥꯏꯕꯗꯤ ꯅꯣꯡꯃꯥꯏꯖꯤꯡ ꯅꯨꯃꯤꯠꯇ ꯊꯥꯒꯠꯅꯕ ꯍꯣꯠꯅꯔꯁꯤ ꯍꯌꯦꯡꯅ ꯂꯣꯏꯁꯤꯜꯍꯧꯗꯕꯗꯨ ꯂꯣꯏꯁꯤꯜꯂꯒ ꯊꯥꯒꯠꯂꯁꯤ ꯑꯗꯨꯒ ꯐꯤꯂꯝꯗꯨꯅ ꯐꯖꯅ ꯅꯣꯡꯉꯥꯜꯂꯒ ꯊꯥꯒꯠꯂꯨꯁꯤꯅꯦ ꯑꯩꯅ ꯊꯝꯕꯤꯔꯤꯁꯦ
ꯀꯗꯦ ꯌꯥꯏ ꯃꯗꯨ ꯁ
ꯑꯗꯨꯃꯥꯏꯅ ꯇꯧꯁꯦꯕ
ꯁꯨꯝ ꯐꯝꯖꯤꯜꯂꯛꯑꯒꯁꯨ ꯑꯩꯈꯣꯏꯒꯤ ꯋꯥꯈꯠꯂꯛꯄ ꯍꯥꯏꯇꯥꯔꯦꯀꯣ
ꯋꯥꯕꯅꯦ ꯑꯗꯨꯅ ꯍꯌꯦꯡꯗꯣ ꯁꯨꯃꯥꯏꯅ ꯇꯧꯁꯦ ꯔꯦꯀꯣꯔꯠꯀꯤꯗꯤ ꯃꯥꯏꯀ꯭ꯔꯣꯐꯣꯟꯗꯣ ꯈꯤꯇꯪ ꯂꯩꯔꯒ ꯂꯩꯔꯁꯨ ꯅꯪꯒꯤ ꯑꯣꯔꯤꯗꯨꯅ ꯌꯥꯅꯦꯅ ꯈꯜꯂꯦ ꯃꯔꯝꯗꯤ ꯋꯥꯔꯤꯁꯦ ꯑꯗꯨꯝ ꯌꯥꯕꯅꯦ ꯂꯧꯕꯗ ꯅꯨꯡꯉꯥꯏꯕꯅꯦꯕꯀꯣ ꯑꯗꯨꯅ ꯑꯗꯨꯗ ꯑꯗꯨꯝ ꯂꯧꯔꯁꯤ ꯁꯦ ꯑꯗꯨꯒ ꯍꯌꯦꯡꯗꯣ ꯑꯩ ꯅꯨꯡꯊꯤꯟꯒꯨꯝꯕ ꯅꯨꯡꯊꯤꯟ ꯅꯠꯇ꯭ꯔꯁꯨ ꯑꯌꯨꯛꯂ ꯑꯔꯃꯗꯨꯜꯂꯥ ꯄꯨꯡ ꯇꯔꯥ ꯇꯔꯥ ꯃꯥꯊꯣꯏ ꯑꯗꯨꯋꯥꯏꯗ ꯂꯥꯛꯑꯁꯨ ꯂꯥꯛꯑꯒꯦ ꯥꯕꯨꯡꯅ ꯊꯕꯛ ꯆꯠꯇ꯭ꯔꯤꯉꯩꯗ ꯒꯥꯔꯤ ꯄꯨꯒꯗꯕꯅꯤꯅ ꯑꯗꯨꯃꯥꯏꯅ ꯂꯥꯛꯑꯒꯦ ꯑꯗꯨꯒ ꯆꯠꯃꯤꯟꯅꯔꯁꯦ ꯑꯗꯨꯒ ꯅꯪ ꯍꯌꯦꯡ ꯍꯌꯦꯡꯁ ꯑꯃ ꯑꯍꯤꯡ ꯂꯦꯛꯑꯒ ꯍꯥꯡꯆꯤꯠ ꯆꯦꯃꯒ ꯑꯍꯤꯡ ꯂꯦꯛꯑꯒ ꯍꯥꯡꯆꯤꯠꯀꯤ ꯅꯣꯡꯉꯥꯟꯕꯒꯤ ꯃꯁꯦꯝ ꯑꯌꯨꯛꯁꯤꯗ ꯊꯤꯜꯂꯀꯦ ꯑꯗꯨ ꯀꯔꯤ ꯀꯥꯏ
ꯇꯥ ꯎꯗꯈꯒꯤꯇꯪ ꯁꯨꯝ ꯇꯞ ꯇꯞ ꯁꯨꯝ ꯁꯧꯔꯛꯑꯅꯤ ꯍꯥꯏꯇꯥꯔꯦ
ꯍꯥꯏꯕꯤꯅꯦ ꯑꯄꯥꯝꯕꯒ ꯍꯥꯏꯕꯤꯨ ꯀꯩꯅꯣ
ꯗꯦ ꯑꯗꯣꯝꯅ ꯏꯟꯖꯥꯡ ꯑꯍꯥꯎꯕ ꯄꯤꯖꯔꯒ ꯂꯩ ꯊꯝꯅꯤ ꯍꯥꯏꯇꯥꯥꯔꯒꯗꯤ ꯑꯩ ꯊꯥ ꯑꯃ ꯂꯩꯔꯁꯨ ꯂꯩꯖꯒꯦ ꯑꯩꯗꯤ ꯑꯆꯝꯕ ꯆꯥꯕ ꯄꯥꯝꯖꯕ ꯌꯏꯅꯤ ꯑꯗꯨꯝ ꯑꯍꯥꯎ ꯍꯥꯎ ꯄꯤꯖꯅꯤ ꯍꯥꯏꯇꯥꯥꯔꯒꯗꯤ ꯑꯩ ꯑꯗꯨꯝ ꯌꯥꯅꯤ ꯑꯗꯨꯝ ꯀꯔꯝ ꯂꯩꯖꯒꯦ
ꯅꯠꯇꯦ ꯑꯗꯣ ꯑꯗꯣꯝꯒꯤ ꯋꯥꯐꯝꯁꯤ ꯀꯩꯅꯣꯅꯤ ꯍꯣꯔꯦꯟ ꯅꯨꯡꯗꯥꯡ ꯍꯌꯦꯡ ꯅꯨꯡꯗꯥꯡ ꯍꯌꯦꯡ ꯅꯨꯡ ꯁꯤ ꯂꯥꯛꯑꯒ ꯅꯨꯡꯗꯥꯡ ꯋꯥꯏꯔꯝ ꯅꯨꯡꯗꯥꯡ ꯂꯩꯔꯒ ꯑꯌꯨꯛꯇ ꯊꯤꯜꯂꯒ ꯑꯃꯨꯛ ꯍꯥꯡꯆꯤꯛꯀꯤ ꯗ ꯃꯂꯒ ꯂꯑꯒ ꯃꯁꯟꯒꯦ ꯊ‌ꯣꯡ ꯊꯤꯜꯂꯨ ꯍꯥꯏꯕ ꯋꯥꯐꯝꯗ ꯀꯩꯅꯣ ꯑꯩ ꯒ꯭ꯌꯥꯟ ꯃ‌ꯦꯟ ꯑꯃ ꯇꯥꯗꯔꯦ
ꯀꯩꯗꯧꯌ‌ꯦꯕ
ꯀꯔꯤ
ꯀꯩꯗꯧꯋ‌ꯦ ꯍꯥꯏꯕꯅꯣ
ꯍꯥꯏꯕꯗꯤ ꯍꯌꯦꯡꯒꯤ ꯅꯨꯡꯗꯤꯟꯗ ꯁꯣꯝꯖ‌ꯦ ꯂꯧꯕ ꯂꯥꯛꯑꯒ ꯔꯦꯀꯣꯔꯠ ꯂꯧꯔꯒ ꯑꯗꯨꯒꯗ ꯍꯥꯡꯆꯤꯛꯀꯤ ꯑꯌꯨꯛꯇ ꯑꯃꯨꯛ ꯊꯤꯜꯂꯒ ꯍꯪꯆꯤꯀꯤ ꯅꯨꯃꯤꯗꯥꯡ ꯋꯥꯔꯝꯗ ꯑꯃꯨꯛ ꯂꯧꯕ ꯂꯥꯛꯑꯒ ꯃꯁꯤꯡꯗꯨ ꯍꯨꯛꯇ ꯑꯃꯨꯛ ꯊꯤꯜꯂꯨ ꯍꯥꯏꯕꯒꯤ ꯋꯥꯐꯝꯅ ꯀꯩꯅꯣ ꯍꯥꯏꯗꯤ ꯍꯅꯤꯗ‌ꯣ ꯑꯩ ꯒꯤꯌꯥꯟ ꯇꯗꯨ꯭ꯔꯤꯅꯤ
ꯍꯌꯦꯡꯁꯦ ꯂꯥꯛꯑꯒ ꯍꯌꯦꯡꯁꯦ ꯔꯦꯀꯣꯔꯠ ꯂꯧꯔꯒꯅꯤ ꯔꯦꯀꯣꯔꯠꯁꯦ ꯑꯅꯤ ꯊꯣꯛꯅ ꯂꯧꯒꯅꯤ ꯑꯝ ꯃꯅ ꯅꯨꯡꯗꯥꯡꯔꯝꯕ ꯊꯥꯒꯠꯈ꯭ꯔꯅꯤ ꯍꯥꯟꯅꯒꯤꯗꯅ ꯍꯧꯕꯗꯣ ꯑꯗꯨꯒꯍꯧꯕꯗꯣ ꯍꯥꯏꯇꯥꯔꯦ ꯑꯗꯨꯒ ꯑꯔꯦ ꯄꯣꯠꯁꯨ ꯂꯧꯔꯤꯉꯩꯗ ꯑꯩꯣꯏ ꯂꯧ ꯈꯣꯛꯠꯄ ꯉꯝꯗꯒ ꯍ‌ꯣꯏꯕ ꯃꯥ ꯉꯥꯏꯊꯣꯛ ꯉꯥꯏꯁꯤꯟ ꯇꯧꯔꯁꯤ ꯑꯗꯨꯒ ꯑꯩꯈꯣꯏꯅ ꯑ ꯀꯟꯇꯦꯟ ꯑꯃ ꯁꯦꯝꯖ‌ꯦ ꯈꯣꯠꯁ‌ꯦ ꯚꯤꯗꯤꯑꯣ ꯐꯅꯤ ꯚꯤꯗꯤꯑꯣ ꯑꯩꯈꯣꯏꯒꯤ ꯁꯥꯟꯅꯕꯒꯤ ꯐꯖ ꯐꯖꯕ ꯂꯧꯊꯣꯛꯑꯒ ꯇꯧꯁꯦ ꯍꯥꯏꯕꯗꯨꯁꯨ ꯍꯌꯦꯡꯁꯨ ꯔꯦꯀꯣꯔꯠ ꯇꯧꯕ ꯉꯝꯕ꯭ꯔ ꯍꯥꯏꯁꯤ ꯑꯗꯨꯒ ꯑꯗꯨꯁꯨ ꯑꯩꯈꯣꯏ ꯑꯩꯈꯣꯏꯒꯤ ꯕꯦꯖ ꯍꯥꯡꯉꯒ ꯈꯣꯠꯀꯗꯕ ꯑꯃ ꯑꯃꯁꯨ ꯇꯧꯍꯧꯔꯁꯤ ꯌ‌ꯦꯡꯁꯤ ꯈꯟꯅꯔꯒ ꯑꯗꯨꯒ ꯅꯨꯃꯤꯗꯥꯡꯁꯤ ꯑꯗꯨꯃꯥꯏꯅ ꯇꯧꯔꯒ ꯈꯔ ꯉꯟꯅ ꯇꯨꯝꯁꯤ ꯃꯊꯪ ꯑꯌꯨꯛ ꯈꯔ ꯉꯟ ꯅ ꯍꯧꯒꯠꯂꯒ ꯑꯩꯈꯣꯏꯒꯤ ꯊꯕꯛ ꯏꯪꯈꯥꯡ ꯑꯃ ꯑꯃ ꯍꯥꯏꯗꯤ ꯁꯦꯟ ꯇꯥꯡꯒꯗꯕ ꯈꯣꯠꯀꯗꯕ ꯑꯣ ꯂꯩ ꯃꯌꯥꯝꯗꯣ ꯍꯣꯏ ꯇꯨꯝꯕ ꯍꯥꯏꯕꯁꯤ ꯃꯦꯟꯗꯤ ꯇꯥꯕ ꯅꯠꯇꯦ ꯑꯍꯤꯡ ꯅ‌ꯣꯡꯌꯥꯏꯗ ꯊꯕꯛ ꯂꯥꯛꯁꯜꯂꯒꯗꯤ ꯑꯗꯨꯝ ꯇꯧꯗꯣꯔꯤꯕꯅꯤ ꯑꯗꯨ ꯅꯑꯗꯨ ꯌꯥꯔꯤꯉꯩ ꯌꯥꯔꯤꯉꯌꯦꯩ ꯑꯩꯈꯣꯏ ꯃꯦꯟ ꯇꯥꯗ꯭ꯔꯦ ꯑꯩꯅ ꯈꯥ ꯇꯥꯅ ꯉꯝꯖꯗ꯭ꯔꯦ ꯍꯥꯏꯇꯥꯔꯦꯀꯣ ꯍꯥꯏꯗꯤ ꯇꯨꯝ ꯂꯩꯠꯇ ꯍꯥꯏ ꯅ꯭ꯔꯦꯕ ꯑꯗꯨꯅ ꯑꯗꯨꯒ ꯍꯪꯆꯤꯠꯁꯤ ꯅꯣꯡꯃꯥꯏꯖꯤꯡ ꯅꯨꯃꯤꯠꯁꯤꯗ ꯑꯩ ꯊꯕꯛ ꯆꯠꯀꯗꯕ ꯂꯩꯇ꯭ꯔꯕꯅꯤꯅ
ꯑꯩꯈꯣꯏꯒꯤ ꯑ ꯅꯨꯃꯤꯗꯥꯡꯗ ꯕ‌ꯣꯜ ꯀꯥꯎꯒꯗꯕꯅꯤꯅ ꯑꯗꯨꯒꯤ ꯃꯃꯥꯡꯗ ꯕꯤꯗꯤꯑ‌ꯣ‌ ꯊꯥꯒꯠꯅꯕ ꯇꯧꯁꯤ ꯑꯗꯨꯒ ꯑꯩꯈꯣꯏꯒꯤ ꯑꯍꯥꯎ ꯑꯍꯥꯎ ꯑꯊꯨꯝ ꯀꯔꯤ ꯀꯔꯤ ꯆꯥꯕ ꯌꯥꯕ ꯑꯗꯨꯁꯨ ꯈꯠꯅꯁꯤ ꯍꯥꯏꯇꯥꯔꯦ ꯁꯤꯅꯤ ꯑꯩꯅ ꯊꯝꯖꯅꯤꯡꯕꯕꯨ
ꯀꯩꯁꯨ ꯈꯟꯕꯤꯔꯨꯅꯨ ꯑꯩ ꯃꯇꯨꯡꯗ ꯍꯥꯏꯗꯤ ꯇꯧꯒꯗꯕꯗꯣ ꯑꯩ ꯃꯊꯪꯒꯤꯗ ꯍꯥꯏꯔꯛ ꯀꯦ ꯍꯥꯏꯗꯤ ꯃꯊꯪ ꯃꯊꯪ ꯎꯝ ꯃꯊꯪ ꯃꯅꯥꯎ ꯅꯥꯏꯅ ꯍꯥꯏꯔꯛꯀꯦ ꯑꯗꯨꯗ ꯀꯔꯤ ꯀꯔꯤ ꯍꯥꯏꯗꯤ ꯀꯔꯤ ꯀꯔꯤ ꯑꯣꯟꯊꯣꯛꯅꯤꯡꯕ ꯍꯥꯏꯕꯗꯨꯁꯨ ꯊꯝꯕꯤꯔꯛꯑꯣ ꯀꯩꯅ‌ꯣꯅ‌ꯦ ꯃꯇꯝꯁꯤ ꯂ‌ꯣꯏꯁ ꯜꯂ ꯁꯤꯅ ꯁꯤꯅ ꯑꯗꯨ ꯀꯩꯅꯣ ꯊꯝꯖꯔꯛꯑꯒꯦ ꯃꯔꯨꯞꯀ ꯁꯨꯃꯥꯏ ꯇꯧꯗꯅ ꯁꯨꯃꯥꯏ ꯁꯨꯃꯥꯏ ꯇꯧꯗꯅ ꯋꯥꯔꯤ ꯋꯥꯔꯤ ꯋꯥꯇꯥꯏ ꯁꯥꯟꯅꯕ ꯐꯪꯖꯕ ꯑꯗꯨꯛꯀꯤ ꯃꯇꯤꯛ ꯅꯨꯡꯉꯥꯏꯖꯩ ꯑꯗꯨꯛꯀꯤ ꯃꯇꯤꯛ ꯄꯦꯟꯖꯩ ꯊꯃꯣꯏꯁꯨ ꯃꯈꯥ ꯂꯥꯝꯅ ꯑꯗꯨꯅ ꯃꯇꯥꯡ ꯑꯁꯤꯗ ꯑꯃꯨꯛ ꯑ ꯉꯁꯤꯒꯤ ꯑꯣꯏꯅꯗꯤ ꯅ‌ꯦꯠꯁꯤꯖꯨ ꯂꯣꯏꯗ꯭ꯔꯦ ꯉꯁꯤꯒꯤ ꯑꯣꯏꯅꯗꯤ ꯑꯩꯈꯣꯏ ꯃꯇꯥꯡ ꯑꯁꯤꯗ ꯀꯥꯏꯅꯅꯕ ꯑꯗꯨ ꯇꯧꯔꯁꯤ ꯑꯗꯨꯗꯨꯒ ꯃꯊꯪ ꯃꯊꯪ ꯑꯃꯨꯛ ꯐꯖꯅ ꯋꯥꯔꯤ ꯋꯥꯇꯥꯏ ꯅꯨꯉꯥꯏ ꯅꯨꯉꯥꯏꯕ ꯋꯥꯔꯤ ꯋꯇꯥꯏ‌ ꯀꯌꯥ ꯁꯥꯟꯅꯕ ꯉꯝꯕ ꯑꯣꯏꯁꯤ ꯍꯥꯏꯔꯒ‌ꯦ ꯍꯥꯏꯔꯒ ꯑꯗꯨꯗꯤ‌‌ꯃꯇꯥꯡ ꯑꯁꯤꯗ ꯊꯝꯖꯔꯒꯦꯀꯣ ꯃꯔꯨꯞ
ꯑꯣ ꯅꯨꯡꯉꯥꯏꯖꯔꯦ ꯃꯔꯨꯞ ꯑꯗꯨꯗꯤ ꯃꯇꯥꯡ ꯑꯁꯤꯗ ꯐꯣꯟ ꯑꯁꯤ ꯀꯛꯆꯅꯕꯒꯤꯗꯃꯛꯇ ꯑꯩꯈꯣꯏꯒꯤ ꯀꯥꯏꯅ ꯌꯥꯊꯪ ꯅꯤꯖꯔꯤ
ꯑ ꯀꯛ ꯀꯛꯄꯤꯔꯣ ꯀꯛꯄꯤꯔꯣ ꯑꯗꯨ ꯃꯇꯨꯡ ꯇꯥꯔꯛꯄꯗꯖꯨ ꯑꯗꯨꯝ ꯇꯧꯕꯤꯔꯛꯑꯣ ꯑꯩꯁꯨ ꯃꯤꯔꯦꯝꯅꯤꯅ ꯑꯗꯨꯝ ꯄꯥꯏꯖꯔꯛꯀꯦ
ꯎꯝ ꯁꯤꯖꯤꯗ ꯑꯗꯨꯝ ꯇꯧꯖꯔꯛꯀꯦ